ꯍꯜꯂꯣ ꯑ ꯀꯩꯗꯧꯔꯤꯕ ꯏꯇꯥꯎꯗꯤ
ꯀꯩꯅꯣ ꯁꯤ ꯌꯨꯝꯒꯤ ꯀꯩꯅꯣ ꯗꯤꯖꯥꯏꯟ ꯀꯟꯅ ꯌꯦꯡꯂꯤꯌꯦ
ꯑꯣ ꯌꯨꯝꯒꯤ ꯗꯤꯖꯥꯏꯟ
ꯑꯥ
ꯑꯣ ꯌꯨꯝ ꯁꯦꯝꯕꯒꯤꯔ
ꯌꯨꯝ ꯁꯦꯝꯕꯒꯤ ꯑꯥ
ꯑꯣ
ꯐ꯭ꯔꯤ ꯂꯩꯕ ꯁꯔꯨꯛꯇꯤ ꯈꯔ ꯈꯪꯗꯣꯛꯀꯦ ꯍꯥꯏꯅ ꯀꯩꯅꯣ ꯇꯧꯕꯅꯤꯗ
ꯑꯣ ꯅꯧꯅ ꯁꯦꯝꯗꯣꯏꯔꯕ
ꯅꯧꯅ ꯗꯤꯖꯥꯏꯟ ꯆꯨꯝꯅ ꯐꯣꯔꯦꯟ ꯃꯣꯏ ꯐꯣꯔꯦꯟꯒꯤ ꯌꯨꯝꯁꯤꯡꯗꯣ ꯑꯗꯨ ꯀꯂ꯭ꯔ ꯀꯣꯝꯕꯣ ꯐꯖꯕꯗꯣ
ꯎꯝ
ꯑꯗꯨꯒꯨꯝꯕ ꯁꯥꯔꯁꯨ ꯑꯗꯨꯝꯕ ꯀꯂ꯭ꯔꯗꯣ ꯄꯥꯝꯕꯩ ꯃꯦꯇ꯭ꯔꯦꯜꯗꯨꯗ ꯇꯦꯛꯆ꯭ꯔꯗꯨꯗ ꯌꯦꯡ ꯕꯅꯦꯗ
ꯑꯣ
ꯎꯝ ꯎꯝ
ꯃꯆꯨꯗꯤ ꯆꯥꯛ ꯆꯥꯗ꯭ꯔꯤꯗ
ꯑꯣ
ꯀꯩ ꯀꯩꯅꯣ ꯑꯌꯨꯛꯀꯤꯗꯤ ꯈꯔ ꯆꯥꯔꯦ ꯆꯥꯛꯇꯤ ꯆꯥꯗ꯭ꯔꯤ ꯕ꯭ꯔꯦꯛꯐꯥꯁ ꯑꯣꯢꯅ
ꯑꯣ ꯑꯣ ꯃ ꯃꯆꯨ ꯀꯩꯗꯧꯋꯦꯕ ꯍꯥꯏꯌꯣ ꯍꯥꯏꯌꯣ
ꯃꯆꯨꯗꯣ ꯑꯌꯥꯛꯄ ꯇꯧꯗꯣꯏꯔꯥ ꯑꯆꯝꯕ ꯇꯧꯗꯣꯏꯔꯕ ꯅꯪꯁꯦ
ꯑꯩ ꯀꯂ꯭ꯔꯁꯦ ꯑꯩ ꯕꯦꯆ ꯀꯂ꯭ꯔꯗꯣ ꯈꯪꯕ꯭ꯔꯥ ꯃꯠ ꯀꯂ꯭ꯔꯗꯣ
ꯑꯥ ꯃꯠ ꯀꯂ꯭ꯔ ꯈꯪꯉꯤ
ꯑꯥ ꯃꯠ ꯀꯂ꯭ꯔꯒꯨꯝꯕ ꯅꯠꯇ꯭ꯔꯒ ꯇꯥꯜꯁꯤꯅ ꯑꯦ ꯇꯥꯜ ꯅꯠꯇꯦ ꯀꯩꯅꯣ ꯔꯨꯐꯤꯡꯒꯨꯝꯕꯁꯤꯅ ꯕ꯭ꯂꯦꯛꯀꯨꯝꯕ ꯇꯧꯕꯗꯣ ꯁꯔꯝꯃꯤ ꯁꯦꯔꯝ ꯀꯨꯝꯕ ꯔꯨꯨꯞ ꯑꯃ ꯂꯩꯅ ꯍꯟꯗꯛ ꯑꯅꯧꯕ ꯊꯣꯛꯄꯗꯣ
ꯑꯗꯨꯗꯤ ꯈꯪꯗ꯭ꯔꯦ ꯑꯩꯅ
ꯑꯥ ꯑꯗꯨꯒꯨꯝꯕ ꯀꯣꯝꯕꯣꯗꯣ ꯕ꯭ꯂꯦꯛꯀ ꯕꯦꯆ ꯀꯂ꯭ꯔ ꯌꯦꯜꯂꯣ ꯇꯥꯏꯞꯇ ꯀꯩꯅꯣ ꯕꯦꯆ ꯀꯂ꯭ꯔꯒꯨꯝꯕꯗꯣ ꯇꯧꯅꯤꯡꯕ ꯐꯖꯩꯕ
ꯌꯥꯅꯤ ꯀꯝꯕꯣ ꯑꯗꯨꯒꯤ ꯀꯝꯕꯣꯗꯣ ꯆꯥꯟꯅꯅꯤ
ꯎꯝ ꯁ꯭ꯋꯥꯏꯗ ꯄꯥꯛ ꯎꯗꯦꯕ ꯑꯗꯨꯒꯨꯝꯕ ꯀꯂ꯭ꯔꯗꯣ ꯌꯨꯅꯤꯛ ꯑꯣꯏ
ꯎꯝ ꯌꯅꯤꯛ ꯑꯗꯨꯝꯕ ꯃꯌꯥꯝꯒ ꯇꯣꯉꯥꯟꯕꯗꯨ ꯇꯧꯖꯨ ꯇꯧꯅꯗꯕꯅꯤꯗ ꯃꯤꯅ ꯍꯥꯏꯗꯤ ꯑꯣꯠ ꯇꯥꯅꯤ ꯀꯥꯏꯅ ꯀꯣ ꯃꯌꯥꯝꯗꯩ ꯃꯥꯟꯅꯔꯣꯏꯅ ꯑꯗꯣ ꯑꯗꯨꯝ ꯃꯥꯟꯅꯗꯕ ꯇꯧꯔꯛꯄꯖꯨ ꯐꯖꯕꯅꯦꯕ ꯑꯗꯨꯝ ꯃꯌꯥꯝꯒ ꯑꯗꯨꯝ
ꯍꯣꯏ ꯃꯅꯤꯄꯨꯔꯗꯁꯨ ꯅꯩ ꯅꯥꯩꯕ ꯀꯩꯅꯣꯗꯤ ꯂꯩꯗꯤ ꯂꯩꯔꯤꯀꯣ ꯍꯧꯖꯤꯛꯁꯦ
ꯎꯝ ꯌꯨꯝ ꯐꯖ ꯐꯖꯕ ꯂꯩꯔꯦꯍꯩ ꯑꯅꯩ ꯑꯅꯩꯕ ꯗꯤꯖꯥꯏꯟ ꯃꯈꯟ ꯃꯈꯟ ꯑꯗꯤ ꯍꯥꯟꯅꯗꯤ ꯑꯗꯨꯝ ꯏꯆꯝ ꯆꯝꯅ ꯕꯣꯛꯁ ꯁꯦꯞꯇ ꯂꯣꯏ ꯁꯥꯟꯅꯔꯝꯃꯤꯗꯅꯀꯣ ꯌꯧꯒꯦ ꯑꯗꯣ ꯍꯧꯖꯤꯛꯇꯤ ꯂꯣꯏꯅ ꯃꯈꯜ ꯃꯛ ꯃꯈꯟ ꯗꯤꯖꯥꯏꯅꯔꯁꯦ ꯁꯨꯝ ꯊꯣꯛꯂꯛꯕ ꯖꯥꯠꯅꯦ
ꯄ꯭ꯂꯦꯟ ꯑꯦꯟ ꯁꯤꯝꯄꯜ ꯀꯩꯅꯣ ꯑꯅꯝꯕ ꯇꯧꯔꯦꯕ
ꯎꯝ
ꯃꯣꯏ ꯀꯩꯅꯣ ꯑꯥꯔꯣꯝꯗ ꯀꯩꯅꯣ ꯌꯨꯝ ꯁꯥꯕꯁꯤꯡꯗꯤ ꯅꯨꯡꯅ ꯀꯨꯝꯕ ꯁꯥꯕꯗꯣ ꯈꯪꯕ꯭ꯔꯥ
ꯑꯥ ꯅꯨꯡꯅ ꯁꯥꯕꯗꯣ
ꯅꯨꯡꯒꯤ ꯌꯨꯝꯒꯨꯝꯕ ꯑꯁ ꯃꯣꯏꯗ ꯐꯖꯅ ꯁꯦꯝꯃꯦ
ꯁꯦꯝꯃꯦ ꯁꯦꯝ ꯃꯣꯏꯒꯤꯗꯤ ꯅꯨꯡꯗꯣ ꯑꯥ ꯐꯖꯅ ꯃꯣꯏꯒꯤ ꯍꯥꯏꯗꯤ ꯆꯜꯂꯒꯁꯨ ꯃꯣꯏꯒꯤ ꯋꯥꯜ ꯈꯥꯕꯗꯨꯁꯨ ꯅꯨꯡꯅ ꯂꯣꯏ ꯈꯥꯕꯅꯦ
ꯎꯝ ꯃꯣꯏꯁꯦ ꯄꯨꯔꯥ ꯃꯦꯖꯔꯃꯦꯟ ꯐꯖꯅ ꯂꯧꯔꯒ ꯑꯦꯀ꯭ꯨꯔꯦꯁꯤ ꯌꯥꯝ ꯐꯖꯅ ꯁꯦꯝꯃꯦ ꯃꯣꯏ ꯏꯟꯇꯤꯔꯤꯌꯔꯁꯨ ꯐꯖꯩꯌꯦ ꯃꯣꯏꯁꯦ ꯏꯟꯇꯤꯔꯤꯌꯔꯅꯦ ꯄꯩꯁꯥ ꯍꯦꯟꯅ ꯆꯠꯂꯤꯁꯦ
ꯃꯥꯟꯅꯦ ꯑꯗꯨ ꯇꯁꯦꯡꯅ ꯑꯁꯣꯝꯅꯥꯀꯟꯒꯤ ꯇꯧꯒꯦꯅ ꯇꯧꯔꯒꯅ ꯃꯣꯏ ꯄꯥꯛꯇꯛꯅꯅ ꯃꯣꯏꯅ ꯇꯧꯔꯤꯁꯤꯅ ꯎꯅꯁꯨ ꯑꯅꯝꯕ ꯑꯗꯨꯝ ꯁꯥꯕꯁꯨ ꯂꯩꯌꯦꯕ ꯐꯖꯟꯅ ꯁꯦꯝꯕ ꯎꯝ ꯀꯩꯒꯤꯅꯣꯗ ꯍꯌꯦꯡ ꯑꯥꯔꯀꯋꯦꯛ ꯂꯥꯛꯑꯒꯁꯨ ꯑꯃ ꯂꯥꯛꯑꯒꯁꯨ ꯑꯗꯨꯅ ꯍꯥꯏꯗꯤ ꯋꯥꯜ ꯐꯦꯌꯥꯔ ꯂꯥꯛꯑꯒꯁꯨ ꯃꯩ ꯆꯥꯛꯂꯛꯑꯒꯁꯨ ꯑꯃ ꯆꯥꯛꯂꯛꯑꯒꯁꯨ ꯃꯣꯏꯁꯦ ꯄꯨꯂꯞ ꯄꯨꯂꯞ ꯇꯧꯕꯅꯤꯅ ꯍꯥꯏꯗꯤ ꯃꯥꯡꯖꯗꯦꯗꯅꯀꯣ ꯑꯗꯒꯤ ꯃꯣꯏꯒꯤꯗꯤ ꯇ꯭ꯔꯦꯅꯦꯗꯣ ꯂꯥꯛꯑꯒ ꯃꯣꯏꯗꯤ ꯅꯨꯡꯠ ꯑꯀꯟ ꯀꯟꯕ ꯂꯥꯛꯄ ꯑꯩꯈꯣꯏꯅ ꯐꯨꯑ ꯄꯨꯈꯤꯕꯅꯤꯅ ꯑꯁꯣꯝꯅꯀꯟ ꯑꯃꯦꯔꯤꯀꯥ ꯁꯣꯟꯗꯗꯤ ꯑꯗꯨꯃꯥꯏꯅ ꯇꯧꯋꯦ
ꯃꯣꯏ ꯀꯩꯅꯣ ꯋꯨꯠꯅ ꯀꯩꯅꯣ ꯇꯧꯔꯁꯨ ꯃꯣꯏꯁꯦ ꯃꯦꯇꯔꯤꯌꯦꯜꯁꯦ ꯑꯗꯨꯝ ꯇꯣꯡꯉꯥꯜꯂꯦꯀꯣ
ꯎꯝ
ꯍꯥꯏꯗꯤ ꯌꯥꯝꯅ ꯇꯦꯛꯅꯣꯂꯣꯖꯤꯗꯣ ꯑꯦꯗꯚꯥꯟꯁ ꯌꯥꯝ ꯑꯣꯏꯕꯩ
ꯔꯨꯐꯤꯡꯁꯨ ꯃꯣꯏꯒꯤ ꯃꯊꯛ ꯀꯤ ꯔꯨꯞꯁꯤꯁꯨ ꯑꯩꯈꯣꯏꯒꯤ ꯎꯅ ꯉꯥꯛꯇ ꯇꯧꯋꯦꯕ ꯎꯗꯨꯁꯨ ꯃꯣꯏ ꯀꯩ ꯀꯩ ꯇꯩꯕꯅꯣ ꯈꯪꯗꯦ ꯈꯔ ꯀꯣꯟꯗꯤꯦꯠ ꯀꯩ ꯀꯩꯅꯣꯒꯗꯤ ꯇꯩꯔꯝꯅꯤ
ꯍꯦꯟꯄꯗꯤ ꯏꯪꯁꯨ ꯏꯪꯕ ꯃꯥꯜꯂꯦ ꯀꯩꯅꯣ ꯁꯤꯡ ꯀꯩꯅꯣ ꯁꯤꯡꯅ ꯇꯧꯕꯁꯦ ꯎꯠꯅ ꯇꯧꯕꯁꯦ
ꯏꯪꯗꯤ ꯏꯪꯗꯣꯏꯅꯦ ꯑꯩꯈꯣꯏ ꯁꯤꯗꯅ ꯑꯃꯨꯛ ꯁꯥꯏꯗꯅꯀꯣ
ꯎꯝ ꯀꯩꯅꯣ ꯈ꯭ꯋꯥꯏꯗꯒꯤ ꯀꯩꯅꯣ ꯔꯨꯐ ꯇ ꯅꯨꯡꯉꯥꯏꯕ ꯏꯪꯕꯁꯤꯗꯤ ꯀꯩꯅꯣꯗꯣ ꯑꯥ ꯀꯩꯅꯣ ꯒ꯭ꯔꯥꯁꯅ ꯑꯃ ꯇꯧꯕꯗꯣ ꯈꯪꯕ꯭ꯔꯥ ꯆꯤꯡ ꯂꯣꯝꯗꯒꯨꯝꯕ
ꯏꯗꯣ ꯏꯒꯤꯗꯣ ꯍꯠꯇꯣ ꯍꯠꯇꯣ ꯏꯒꯤꯗꯣ ꯑꯥ ꯏꯒꯤꯗꯣ ꯑꯗꯨꯅꯦ ꯑꯗꯨꯅ ꯕꯦꯁ ꯀꯩꯅꯣ ꯊꯥꯏꯅ ꯑꯍꯜ ꯂꯃꯟꯈꯩꯅ ꯀꯨꯞꯐꯝ ꯃꯤꯗꯨ ꯑꯗꯨ ꯉꯥꯛꯇꯅꯦ ꯑꯗꯨꯒꯤ
ꯎꯝ
ꯅꯨꯡꯉꯥꯏꯕ ꯁꯦꯡꯕꯗꯣ ꯑꯗꯣ ꯍꯨꯟꯖꯛꯑꯒ ꯍꯧꯖꯤꯛ ꯑꯇꯣꯞꯄ ꯇꯧꯔꯤꯁꯤꯅꯦ
ꯃꯥꯟꯅꯦ ꯃꯥꯟꯅꯦ ꯅꯨꯡꯉꯥꯏꯌ‌ꯦ ꯑꯗꯨꯗꯤ ꯍꯧꯖꯤꯛ ꯐꯥꯔꯝ ꯍꯥꯎꯁꯀꯨꯝꯕ ꯑꯅꯝꯕ ꯑꯗꯨꯁꯨ ꯇꯧꯋꯦ ꯍꯥ ꯀꯥ ꯑꯗꯨꯝ ꯑꯦꯗꯣꯞ ꯇꯧꯔꯤꯑꯦꯕ
ꯐꯅ ꯍꯥꯏꯔꯗꯤ ꯍꯧ ꯍꯧꯖꯤꯛ ꯁ ꯊꯥꯏꯅꯉꯥꯏꯗꯣ ꯍꯜꯂꯛꯀꯗꯕꯅꯤꯗ ꯑꯗꯨ ꯑꯣꯏ ꯁꯥꯒꯗꯕꯅꯤꯗ ꯍꯥꯏꯗꯤ ꯑꯗꯨꯗꯨꯅ ꯍꯥꯏꯗꯤ ꯅꯨꯡꯉꯥꯏꯗꯣꯏꯅꯦꯕ ꯍꯥꯏꯗꯤ ꯂꯩꯕꯗꯨꯁꯨ ꯑꯗꯨꯒꯤ ꯏꯪꯕ ꯁꯥꯕ ꯃꯇꯝꯗꯁꯨ ꯏꯪꯉꯅꯤ ꯏꯪꯕ ꯃꯇꯝꯗꯁꯨ ꯑꯃꯨꯛ ꯁꯥꯗꯣꯏꯅꯦꯕ ꯑꯗꯨꯒꯤ ꯌꯥꯝꯅ ꯀꯥꯟꯅꯕ ꯑꯃꯅ ꯑꯗꯨꯒꯤ ꯏꯅ ꯀꯨꯞꯄꯁꯦ
ꯐꯤꯔꯣꯟ ꯐꯤꯔꯣꯟꯐꯥꯎ ꯀꯩꯅꯣ ꯑꯥ ꯍꯥꯏꯌꯣ ꯍꯥꯏꯌꯣ
ꯍꯥꯏꯔꯣ ꯍꯥꯏꯔꯣ ꯍꯦꯡ
ꯐꯤꯔꯣꯟ ꯐꯥꯎ ꯊꯥꯏꯅꯒꯤ ꯑꯃꯨꯛꯀ ꯆꯠꯅꯕ ꯍꯧꯔꯦꯕ ꯍꯧꯖꯤꯛꯁꯦ
ꯍꯣꯏꯅꯦ
ꯈꯣꯡꯒ꯭ꯔꯥꯎꯒꯨꯝꯕꯁꯦ
ꯊꯥꯏꯅꯉꯩꯒꯤ ꯑꯆꯧꯕ ꯑꯩꯈꯣꯏꯒꯤ ꯕꯦꯜꯕꯠ ꯗꯨꯝꯕ ꯇꯧꯔꯝꯕꯗꯣ ꯇꯧꯕꯗꯣ ꯍꯧꯖꯤꯛ ꯂꯣꯏ ꯑꯗꯨ ꯑꯃꯨꯛ ꯆꯥꯎꯈꯠꯅꯔꯛꯑꯕꯅꯦ
ꯕꯨꯠ ꯀꯠ ꯀꯨꯝꯕꯁꯦ ꯍꯥ ꯊꯥꯏꯅꯗꯤ ꯄꯦꯔ‌ꯦꯜꯒ ꯇꯧꯕ ꯇꯣꯡꯅꯤꯡꯗꯕ‌ ꯇꯣꯡꯅꯤꯡꯗꯕꯅꯦ ꯍꯧꯖꯤꯛꯇꯤ ꯑꯃꯨꯛꯀ ꯍꯥꯞꯅꯤꯡꯈꯔ‌ꯦꯕ ꯑꯥ ꯋꯥꯟ ꯊꯥꯎꯖꯟ ꯁꯤꯛꯁ ꯍꯟꯗ꯭ꯔꯦꯛ ꯎꯝ ꯑꯧ ꯀꯅꯥꯏꯒꯤ ꯊꯣꯡꯕ ꯈꯣꯝ ꯁꯨꯕ ꯑꯃꯁꯨ ꯑꯥ
ꯍꯥꯟꯅꯒꯤ ꯄꯣꯠ ꯀꯩꯀꯩ ꯂꯣꯏ ꯍꯟꯖꯜꯂꯛꯑꯦ ꯗꯨꯅꯤ ꯇꯧꯔꯤꯁꯦ
ꯑꯥ ꯃꯤ ꯂ‌ꯣꯏ ꯆꯠꯅꯍꯧꯔꯦ
ꯎꯝ ꯂꯩꯔꯛꯇꯕ ꯑꯇꯣꯞꯄ ꯁꯦꯠꯅꯤꯡꯉꯥꯏ ꯑꯇꯣꯞꯄꯗꯤ ꯁꯤꯗꯒꯤ ꯀꯩꯃꯨꯛ ꯁꯦꯠꯇꯣꯏꯅꯣꯁ‌ꯦ ꯑꯗꯨꯅ ꯍꯟꯖꯤꯜꯂꯛꯄꯅꯦ ꯍꯥꯏꯕ ꯍꯥꯏꯗꯤ ꯗꯤꯖꯥꯏꯟꯈꯩꯁꯦ ꯃꯈꯟ ꯃꯈꯟ ꯂꯣꯏ ꯁꯦꯠꯄ ꯂꯣꯏꯈꯔꯦ ꯑꯗꯨꯗꯨꯅ ꯑꯃꯨꯛ ꯀꯔꯤ ꯃꯁꯤꯗꯒꯤ ꯑꯃꯨꯛ ꯀꯔꯤ ꯃꯊꯪ ꯑꯃꯨꯛ ꯀꯔꯤ ꯁꯦꯠꯇꯣꯏꯅꯣ ꯍꯥꯏꯔ ꯊꯅꯉꯥꯏꯒꯤ ꯑꯦ ꯃꯃꯥꯡꯗ ꯁꯨꯃꯥꯏ ꯇꯧꯕꯗꯨ ꯐꯖꯕꯅꯤ ꯑꯦꯁꯊ‌ꯦꯇꯤꯛ ꯇꯥꯕꯅꯤ ꯀꯥꯏꯅ ꯑꯗꯨꯃꯥꯏꯅ ꯍꯟꯖꯜꯂꯛꯑꯒ ꯑꯃꯨꯛ ꯑꯗꯨꯃꯨꯛ ꯁꯦꯠꯀꯠꯂꯛꯄꯤꯅꯦꯕ ꯇꯧꯔꯤꯖꯦ
ꯖꯤꯟꯁꯖꯨ ꯃꯈꯟ ꯌꯥꯝ ꯂꯩꯌ‌ꯦꯅꯦ ꯏꯁꯇ꯭ꯔꯦꯠ ꯐꯤꯠ ꯄꯦꯔꯦꯔꯦꯜ ꯕꯨꯠ ꯀꯠ ꯑꯁ ꯀꯩꯀꯩꯅꯣ ꯏꯁꯀꯤꯅꯤꯗꯤ ꯆꯠꯅꯗꯔ‌ꯦ ꯍꯥ
ꯑꯁ ꯆꯥꯎ ꯆꯥꯎꯅ ꯍꯧꯖꯤꯛꯁꯦ ꯑꯩꯈꯣꯏꯒꯤ ꯅꯍꯥ ꯅꯍꯥ ꯏꯟꯈꯠꯂꯛꯏꯕ ꯅꯍꯥꯈꯩꯁ‌ꯦ ꯍꯦꯛꯇ ꯆꯥꯎ ꯆꯥꯎꯅ ꯁꯦꯠꯅꯔ‌ꯦ
ꯆꯥꯎ ꯆꯥꯎꯅ ꯁꯦꯠꯅꯔ‌ꯦ ꯆꯥꯎꯃꯜꯂꯁꯨ ꯐꯖꯗꯦꯗ
ꯌꯥꯝ ꯆꯥꯎꯃꯜꯂꯁꯨ ꯊꯤꯑꯦꯕ ꯌꯥꯝꯅ
ꯊꯤꯌꯦꯗꯤ
ꯑꯗꯨ ꯐꯨꯔꯤꯠꯇꯨꯅ ꯆꯥꯎꯕ ꯐꯨꯔꯤꯠꯇꯨꯅ ꯆꯥꯎꯔꯅꯤ ꯑꯗꯨꯗꯒꯤ ꯖꯤꯟꯁꯇꯨꯁꯨ ꯑꯃꯨꯛ ꯆꯥꯎꯔꯅꯤ ꯑꯗꯨꯗꯩ ꯈꯣꯡꯎꯞꯇꯨꯅ ꯑꯃꯨꯛ ꯄꯤꯛꯇꯨ ꯄꯤꯛꯑꯅꯤ ꯍꯧꯖꯤꯛ ꯇꯧꯔꯤꯁꯦ ꯂꯝꯕꯤꯗꯒ ꯆꯠꯄꯗ ꯃꯣꯏ ꯒ꯭ꯔꯨꯞ ꯒ꯭ꯔꯨꯞ ꯀꯩ ꯍꯥꯏꯗꯤ ꯑꯗꯨꯃꯥꯏꯅ ꯁꯦꯠꯂꯒ ꯒ꯭ꯔꯨꯞꯄꯤꯡ ꯒ꯭ꯔꯨꯞꯄꯤꯡꯒ ꯆꯠꯂꯤꯌꯦ ꯍꯧꯖꯤꯛ ꯂꯝꯖꯥꯎ ꯁꯨꯔꯣꯛ
ꯀꯩꯅꯣ ꯑ ꯀꯩꯅꯣ ꯑ ꯇ꯭ꯔꯦꯟꯗꯤꯡ ꯃꯨꯛ ꯑꯣꯏꯃꯟꯗꯅ ꯑꯩ ꯍꯥꯞꯄꯨ ꯍꯥꯞꯅꯤꯡꯗ꯭ꯔꯦꯗ ꯑꯁꯦꯡꯕ ꯆꯝꯄꯔꯤ ꯑꯃꯨꯛ ꯃꯥꯜꯂꯛꯕꯗꯣ
ꯌꯥꯔꯛꯇꯦꯗ ꯑꯉꯥꯡꯁꯦ ꯑꯩꯈꯣꯏ ꯂꯩꯀꯥꯏꯗꯁꯨꯀꯣ ꯂꯣꯏꯔꯦ
ꯑ ꯑꯗꯨꯅꯦ ꯑꯩꯈꯣꯏ ꯂꯩꯀꯥꯏ ꯑꯗꯨꯗꯁꯨ ꯁꯥꯏ ꯄꯨꯔꯥ ꯑꯗꯨꯅꯦꯕ ꯍꯧꯖꯤꯛ ꯇꯧꯅꯔꯤꯖꯦ ꯍꯥꯏꯗꯤ ꯑ ꯈꯣꯏꯅ ꯑꯗꯨꯝꯕꯗꯣ ꯁꯦꯠꯂꯛꯇꯕꯅꯤꯅ ꯃꯣꯏꯅ ꯁꯦꯠꯄꯕꯨꯗꯤ ꯃꯣꯏ ꯐꯖꯩꯅ ꯈꯟꯖꯕ ꯑꯗꯨꯕꯨ ꯌꯦꯡꯖꯜꯂꯨꯔꯒꯗꯤ ꯏꯁꯥꯗ ꯀꯩ ꯍꯥꯏꯗꯣꯏꯅꯣ ꯍꯪꯒꯣꯏꯕ ꯅꯨꯡꯉꯥꯏꯇꯕ ꯑꯃ ꯐꯥꯎꯋꯦꯕ
ꯎꯝ ꯍꯧꯖꯤꯛ ꯑ ꯅꯍꯥ ꯈꯔ ꯑꯣꯏꯕꯒꯨꯝ ꯨꯕ ꯁꯦꯠꯂꯤꯅ ꯑꯩꯈꯣꯏ ꯑꯍꯟꯒꯨꯝꯕ ꯁꯁ ꯀꯩꯅꯣ ꯊꯥꯔꯇꯤꯁ ꯒꯨꯝꯕ ꯍꯦꯜꯂꯛꯑꯔꯗꯤ ꯑꯗꯨꯒꯨꯝꯕꯗꯣ ꯁꯦꯠ ꯁꯦꯠꯇꯦꯕ ꯑꯃꯨꯛ ꯏꯁꯂꯤꯝ ꯐꯤꯠꯇꯨ ꯑꯣꯏꯅ ꯃꯨꯛ ꯆꯠꯂꯦꯕ
ꯃꯥꯅꯦ
ꯅꯠꯇ꯭ꯔꯥ
ꯑꯥ ꯁ꯭ꯂꯤꯝ ꯐꯤꯠ ꯅꯠꯇ꯭ꯔꯒ ꯔꯤꯒꯨꯂꯔ ꯑꯗꯨꯃꯥꯏꯅ ꯑꯣꯏꯅ ꯇꯧꯔꯦ ꯎꯝ ꯑꯩꯁꯨ ꯀꯌꯥ ꯑꯗꯨꯝꯕ ꯇꯧꯗꯦꯗ ꯍꯥ ꯑꯗꯨꯒ ꯇꯧꯗꯦ ꯑꯩꯅ ꯑꯅꯝꯕ ꯔꯤꯒꯨꯂꯔ ꯑꯗꯨꯝ ꯁꯦꯠꯂꯤꯗ ꯑꯗꯨꯝ ꯊꯥꯏꯅꯉꯩ ꯁꯦꯠꯄ ꯍꯩꯅꯈꯤꯕꯗꯣ ꯑꯗꯨꯅ ꯔꯤꯒꯨꯂꯔ ꯑꯗꯨꯝ ꯁꯦꯠꯂꯦ ꯑꯗꯩ ꯃꯣꯏꯅ ꯃꯨꯛ ꯎꯝ ꯃꯥꯅꯤ ꯃꯣꯏꯅꯁꯨ ꯑꯩꯈꯣꯏꯁꯦ ꯌꯥꯝ ꯑꯍꯟ ꯑ ꯑꯍꯟ ꯍꯟꯅꯨꯕ ꯑꯃꯨꯛ ꯃꯥꯟꯕ ꯃꯣꯏꯅ ꯃꯣꯏꯅ ꯑꯃꯨꯛ ꯌꯦꯡꯉꯛꯑꯀꯥꯟꯗꯗꯤ ꯑꯩꯈꯣꯏꯁꯦ ꯍꯥꯏꯗꯤ ꯇ꯭ꯔꯦꯟꯗꯤꯡ ꯌꯥꯎꯗꯕ ꯑꯗꯨ ꯌꯥꯎꯗꯕ ꯗꯤ ꯍꯩꯅꯗꯕ ꯍꯥꯏꯇꯥꯔꯦ
ꯂꯣꯏꯅ ꯂꯣꯏꯅ ꯂꯣꯏꯁꯤꯟꯈ꯭ꯔꯕ ꯅꯥꯛꯇ ꯅꯥꯛꯇꯅꯦꯕ ꯑꯩꯈꯣꯏꯅꯥ ꯍꯥ ꯍꯥꯟꯅ
ꯃꯥꯅꯦ ꯑꯍꯥꯟꯕꯗ ꯏꯟꯈꯠꯂꯛꯄꯗ ꯎꯝ ꯂꯣꯏ ꯅꯩꯒ꯭ꯔꯕ ꯉꯥꯛꯇꯅꯦ ꯑꯈꯣꯏꯅ ꯂꯣꯏ ꯅꯩꯔꯒ ꯁꯦꯠꯈ꯭ꯔꯕ ꯉꯥꯛꯇꯅꯦꯕ
ꯃꯣꯏꯅ ꯑꯈꯣꯏ ꯑꯈꯣꯏꯕꯨ ꯁꯦꯠꯂꯛꯇꯦ ꯁꯤꯅꯦꯕ
ꯃꯥꯅꯦ ꯍꯦ ꯃꯣꯏꯅ ꯑꯃꯨꯛ ꯍꯟꯖꯤꯜꯂꯛꯄꯤꯅꯦꯕ
ꯎꯝ
ꯅꯪ ꯆꯥꯛ ꯏꯁꯤꯡ ꯑꯥ ꯍꯨꯖꯤꯛꯁꯦ ꯉꯥꯛ ꯂꯩꯔꯒ ꯄꯨꯡ ꯇ ꯄꯨꯡ ꯇꯔꯥꯃꯨꯛ ꯇꯥꯕꯗ ꯊꯕꯛ ꯊꯣꯛꯑꯅꯤ ꯑꯗꯨꯗꯒꯤ ꯀꯩꯀꯩꯅꯣ ꯊꯕꯛ ꯈꯔ ꯊꯣꯛꯑꯒ ꯊꯕꯛ ꯍꯣꯔꯦꯟ ꯄꯨꯡ ꯑꯥ ꯃꯉꯥ ꯃꯈꯥꯏ ꯃꯔꯤ ꯁ꯭ꯋꯥꯏꯗ ꯍꯜꯂꯛꯑꯅꯤ ꯃꯔꯤ ꯅꯠꯇ꯭ꯔꯒ ꯃꯔꯤ ꯅꯠꯇ꯭ꯔꯒ ꯃꯉꯥ ꯃꯈꯥꯏ ꯐꯥꯎꯒꯤ ꯃꯅꯨꯡꯗ ꯍꯜꯂꯛꯑꯅꯤ ꯌꯨꯝꯗ ꯑꯗꯨ ꯉꯥꯏꯔꯦ ꯆꯥꯛ ꯆꯥꯛ ꯏꯁꯤꯡ ꯆꯥꯔꯥ ꯊꯣꯛꯈ꯭ꯔꯗꯝꯅꯤ ꯁꯤ ꯎꯝ ꯆꯥꯛ ꯆꯥꯔꯕꯣ ꯅꯪꯗꯤ
ꯑꯩ ꯆꯥꯒ꯭ꯔꯦ ꯍꯧꯖꯤꯛꯇ
ꯑꯣ ꯆꯥꯛ ꯉꯜꯂꯤꯅꯦ ꯅꯣꯏꯗꯤ
ꯉꯜꯂꯦ ꯍꯣꯏ ꯊꯥ ꯑꯩꯈꯣꯏ ꯑ ꯑꯗꯨꯝ ꯉꯜꯂꯦ ꯇꯥꯏꯃꯤꯡꯁꯦ ꯇꯣꯄꯒ ꯈꯤꯠ ꯃꯥꯟꯅꯗꯕꯅꯤ
ꯆꯥꯛꯇꯤ ꯉꯟ ꯉꯟꯅ ꯆꯥꯊꯣꯛꯄꯅꯗꯤ ꯌꯥꯝ ꯐꯩꯗ ꯊꯕꯛ ꯂꯣꯏ ꯅꯪꯉꯤꯗꯅꯀꯣ
ꯍꯜꯂꯣ
ꯍꯜꯂꯣ ꯆꯥꯛꯇꯤ ꯑꯗꯨꯝ ꯉꯟꯇꯥ ꯉꯟꯇꯥ ꯆꯥꯊꯣꯛꯄꯅ ꯐꯩꯌꯦꯕ ꯗꯨꯝ
ꯑꯥ ꯉꯟꯇ ꯆꯥꯏ ꯊꯕꯛ ꯑꯗꯨꯝ ꯆꯠꯊꯣꯛ ꯆꯠꯁꯤꯟ ꯇꯧꯅꯤꯡꯉꯥꯏ ꯂꯩꯔꯗꯤꯀꯣ
ꯃꯥꯅꯦ ꯑꯍ ꯅꯪꯒꯤꯗꯤ ꯈꯣꯡꯗꯨ ꯈꯔ ꯅꯨꯡꯉꯥꯏꯕ ꯖꯦꯁꯨꯒꯦ ꯇꯧꯕꯗꯨꯗꯤ
ꯑꯩ ꯈꯣꯡ ꯍꯧꯖꯤꯛ ꯉꯁꯤꯗꯤ ꯎꯝ ꯈꯔ ꯏꯝꯄ꯭ꯔꯨꯚꯃꯦꯟꯗꯤ ꯐꯅꯌꯥꯝ ꯂꯥꯛꯇꯤ ꯂꯥꯛꯈꯔꯦ
ꯎꯝ
ꯁꯤꯗꯤ ꯆꯠꯇ꯭ꯔꯦ ꯑꯩ ꯅꯥꯏꯟꯗꯒꯤ ꯑꯃꯨꯛ ꯁꯦꯗꯨꯜ ꯗꯨꯃꯨꯛ ꯑꯣꯏꯕꯅꯦꯕ ꯉꯁꯤ ꯑꯃ ꯊꯕꯛ ꯆꯠꯊꯣꯛꯅꯤ ꯍꯥꯏꯕꯩ
ꯆꯨꯝꯅ ꯆꯠꯄ ꯉꯝꯕ꯭ꯔꯣ ꯆꯠꯄꯗ ꯈꯔ ꯁꯦꯛꯄ꯭ꯔꯕ
ꯆꯨꯝꯅ ꯍꯧꯖꯤꯛꯇꯤ ꯑꯗꯨꯝ ꯈꯔ ꯅꯣꯔꯃꯦꯜ ꯊꯥ ꯍꯞꯇꯥ ꯑꯃ ꯆꯠꯄꯒꯤ ꯏꯝꯄ꯭ꯔꯨꯚꯃꯦꯟ ꯂꯥꯛꯄꯒꯤ ꯆꯠꯄꯁꯨ ꯈꯔ ꯅꯨꯡꯉꯥꯏꯔꯦ ꯑꯗꯨ ꯉꯍꯥꯟꯗꯤ ꯆꯠꯊꯣꯛꯄ ꯃꯇꯝꯗ ꯃꯈꯣꯟ ꯑꯗꯨꯝ ꯊꯣꯛꯄꯗꯣ
ꯎꯝ
ꯐꯨꯂꯤꯠ ꯍꯥꯏꯁꯦ ꯃꯈꯣꯟ ꯑꯃ ꯑꯗꯨꯝ ꯊꯧ ꯇꯧꯕꯅꯦꯕ ꯅꯥꯁꯨ ꯅꯥꯏꯕ ꯐꯝ ꯐꯝꯕ ꯈꯣꯠꯄꯁꯦ ꯅꯨꯡꯉꯥꯏꯇꯦ ꯇꯦꯕ ꯍꯧꯖꯤꯛꯅ ꯑꯥ ꯀ꯭ꯔꯣꯛ ꯀ꯭ꯔꯣꯛ ꯂꯥꯛꯕꯗꯣ ꯍꯧꯖꯤꯛꯇꯤ ꯑꯗꯨꯃꯈꯣꯗꯤ ꯊꯣꯛꯇ꯭ꯔꯦ ꯍꯧꯖꯤꯛꯇꯤ
ꯎꯝ ꯍꯣ ꯁꯤ ꯂꯣꯏꯔ ꯃꯥꯜꯂꯦ ꯅꯪ ꯑꯗꯨꯝꯅꯪ ꯑꯃꯨꯛ ꯇꯧꯒꯦ ꯇꯧꯔꯛꯑꯣ
ꯍꯣꯏ ꯍꯣꯏ ꯍꯣꯏ ꯎꯝ꯫
ꯎꯝ